ꯇꯥꯄ
ꯇꯥꯔꯦ ꯆꯦ
ꯅꯣꯏꯗꯤ ꯀꯩ ꯌꯦꯟꯖꯥꯡ ꯊꯣꯡꯈ꯭ꯔꯒꯦ
ꯑꯩꯈꯣꯏ ꯌꯦꯟ ꯊꯣꯡꯉꯦꯁꯦ ꯑꯁꯤꯁꯤ ꯃꯨꯊꯠ ꯄ ꯃꯅꯤ ꯏꯟꯁꯥꯡꯗꯣ ꯑꯃꯨꯛ ꯃꯨꯊꯠꯍꯗ꯭ꯔꯗꯤꯅꯦ ꯑꯃ ꯃꯍꯤ ꯀꯪꯁꯟꯕꯗꯣ ꯑꯗꯨ ꯀꯪꯁꯜꯂꯛꯑꯕ ꯑꯗꯨꯗꯨꯒꯤ ꯑꯃꯨꯛ ꯀꯥꯁꯟꯈ꯭ꯔꯅꯦꯅ ꯑꯩꯅ
ꯑ ꯑꯣ ꯑꯣ ꯑꯗꯣ ꯅꯪꯒꯤꯗꯤ ꯄꯦꯄꯔ ꯐꯣꯡꯕꯒꯤ ꯏꯕ ꯈꯣꯠꯄ ꯇꯧꯕ ꯍꯧꯔꯕꯣ ꯀꯃꯥꯏꯅ ꯇꯧꯔꯤꯒꯦ
ꯑꯥꯏ ꯄꯦ ꯄꯔꯗꯣ ꯍꯟꯗꯛꯀꯤꯗ ꯐꯣꯡꯕꯒꯤ ꯅꯪꯍꯧꯔ ꯅꯪ ꯍꯧꯗ꯭ꯔꯦꯕ ꯏꯕꯗꯣ ꯑꯗꯨꯗꯨꯒꯤ ꯃꯦꯗꯥꯝꯅ ꯃꯊꯪꯒꯤꯗꯣ ꯑꯗꯨꯗ ꯐꯖꯅ ꯀꯩꯅꯣ ꯇꯧꯅ ꯁꯦꯝꯦꯃ ꯅꯠꯇ꯭ꯔꯒꯅ ꯃꯃꯥꯡꯒꯤ ꯑꯩꯅ ꯁꯦꯃꯤꯅꯥꯔꯒꯤꯅꯦꯅ ꯁꯦꯝꯃꯨꯕꯗꯣ ꯑꯗꯨꯗꯨꯅ ꯑꯗꯨꯝ ꯑꯥꯔꯇꯤꯀꯜ ꯑꯣꯏꯈ꯭ꯔꯁꯨ ꯌꯥꯕꯗꯤ ꯌꯥꯏꯑꯕ ꯑꯗꯨꯗꯣ ꯃꯦꯗꯥꯝꯅ ꯑꯩꯒꯤꯗꯤ ꯑꯌꯥꯝꯕꯅ ꯏꯔꯥꯠ ꯊꯧꯅꯤꯒꯨꯝꯕ ꯂꯨꯍꯣꯡꯕꯒꯨꯝꯕ ꯑꯗꯒꯤ ꯑꯁꯤ ꯄꯣꯠꯂꯣꯏꯒꯤ ꯃꯁꯛꯅꯦꯕ ꯑꯗꯨꯗꯨꯅ ꯑꯩꯅ ꯀꯩꯅꯣꯗ ꯑꯁꯤ ꯄꯣꯠꯂꯣꯏꯒꯤ ꯃꯁꯛ ꯇꯣ ꯑꯗꯨꯗ ꯌꯦꯡꯕꯅꯦꯕ ꯑꯗꯨꯝ ꯑꯔꯤꯕ ꯂꯥꯏꯔꯤꯛꯁꯤꯡꯗꯨꯗ ꯑꯁꯤ ꯄꯣꯠ ꯂꯣꯏꯕꯗ ꯍꯥꯏꯗꯤ ꯃꯣꯏ ꯑꯗꯨꯝ ꯊꯧꯔꯝ ꯄꯔꯦꯡ ꯈꯔ ꯇꯧꯅ ꯄꯥꯡꯊꯣꯛꯅꯔꯝꯃꯤꯗꯅ ꯇꯣꯉꯥꯟ ꯇꯣꯉꯥꯟꯅ ꯑꯗꯒꯤ ꯆꯨꯞꯁꯥꯔꯣꯜꯁꯤ ꯁꯣ ꯃꯣꯏꯒꯤ ꯑꯣꯏꯅ ꯃꯇꯝꯗꯨꯗ ꯆꯨꯞꯁꯥꯔꯣꯜꯅ ꯑꯆꯧꯕ ꯃꯐꯝ ꯑꯃ ꯀꯜꯂꯝꯕꯗꯣ ꯑꯗꯨꯗꯨꯁꯨ ꯏꯌꯦꯕ ꯆꯦꯆꯦꯒꯤꯗꯤ ꯂꯥꯏꯔꯦꯝꯕꯤ ꯇꯔꯦꯠꯇꯣ ꯇꯔꯦꯠ ꯈꯛ ꯈꯤꯇꯪ ꯑꯣꯏꯍꯟꯕ꯭ꯔꯥ ꯀꯃꯥꯏꯅ ꯇꯧꯔꯤꯁꯦ ꯂꯥꯏ ꯍꯔꯥꯎꯕꯒꯤꯅ
ꯑꯣ ꯑꯣ ꯑꯣ ꯑꯣ ꯑꯣ ꯑꯣ ꯑꯣ ꯑꯣ ꯑꯗꯨꯒꯤꯗꯣ ꯑꯩꯁꯦ ꯂꯥꯏꯔꯦꯝꯕꯤ ꯇꯔꯦꯠꯇꯣ ꯇꯔꯦꯠꯇꯪ ꯑꯗꯨꯝ ꯑꯣꯏꯍꯜꯂꯦ ꯍꯥꯏꯗꯤ ꯑ ꯀꯩꯅꯩꯅꯣ ꯑ ꯇꯔꯦꯠꯇꯨ ꯏ ꯇꯔꯦꯠꯇꯨꯅ ꯁꯨꯃꯥꯏ ꯇꯧꯋꯤ ꯈꯣꯠꯂꯦ ꯑꯗꯨꯗꯨ ꯑꯗꯨꯃꯥꯏꯅ ꯑꯗꯨꯝ ꯍꯥꯞꯈ꯭ꯔꯦꯕꯀꯣ ꯑꯗꯣ ꯑꯩꯅ ꯑꯗꯨꯗꯤ ꯂꯣꯏꯔꯒꯁꯨ ꯃꯦꯗꯥꯝꯅ ꯑꯃꯨꯛꯇꯪꯒ ꯐꯖꯅ ꯍꯥꯏꯗꯤ ꯀꯣꯏꯁꯟ ꯀꯩꯀꯥꯥꯏꯅꯕꯗꯣ ꯑꯗꯨꯗꯣ ꯐꯖꯅ ꯑꯝꯇ ꯅꯩꯅꯒꯦ ꯒꯤ ꯁꯤꯗꯤ ꯍꯥꯏꯕꯅꯦꯕꯀꯣ ꯑꯩꯅ ꯏꯕꯗꯣ ꯑꯌꯥꯝꯕꯅ ꯂꯥꯏꯔꯤꯛꯇꯒꯤ ꯌꯦꯡꯉꯒ ꯂꯥꯏꯔꯤꯛ ꯃꯌꯥꯝ ꯄꯥꯔꯒ ꯇꯧꯕꯅꯦꯕ ꯑꯩꯁꯨ ꯇꯁꯦꯡꯅ ꯂꯥꯏ ꯍꯔꯥꯎꯕꯁ ꯦ ꯑꯃꯨꯛ ꯑꯅꯤꯔꯛ ꯈꯛꯇꯅꯦꯩꯅ ꯌꯥꯎꯈꯤꯗꯣ ꯂꯥꯏꯔꯤꯛꯄꯨꯗꯤ ꯂꯥꯏ ꯍꯔꯥꯎꯕꯩ ꯂꯥꯏꯔꯤꯛꯄꯨꯗꯤ ꯐꯅ ꯌꯥꯝ ꯄꯥꯔꯦ ꯍꯥꯏꯇꯥꯔꯦ
ꯑꯗꯨ ꯁꯤꯗ ꯄ꯭ꯔꯦꯛꯇꯤꯀꯦꯜꯒ ꯈꯔꯗꯤ ꯑꯗꯨꯝ ꯈꯦꯠꯅꯕꯅꯤꯗ ꯂꯥꯏꯔꯤꯛ ꯃꯌꯥꯝꯗꯣ ꯑꯗꯨꯒꯅꯦ ꯄ꯭ꯔꯤ ꯀꯀꯦꯜꯗ ꯂꯩꯔꯝꯃꯤꯕ ꯄꯣꯠꯇꯨꯒꯅꯦ ꯈꯔ ꯃꯈꯩ ꯑꯗꯨꯝ ꯈꯦꯠꯅꯝꯅꯦ ꯑꯩꯈꯣꯏꯒꯤ ꯃꯛꯇꯗꯁꯨ ꯆꯤꯡ ꯍꯔꯥꯎꯕꯗꯣ ꯈꯔ ꯑꯗꯨꯝ ꯈꯦꯅꯗ꯭ꯔꯥ ꯍꯥꯏꯗꯤ ꯂꯥꯏꯔꯤꯛ ꯍ ꯇꯒ ꯊꯦꯡꯅꯕꯒ ꯑꯗꯒꯤ ꯑꯣꯏꯔꯝꯃꯦꯕ ꯇꯧꯔꯝꯕꯗꯣ ꯈꯔ ꯑꯗꯨꯝ ꯈꯦꯠꯅꯕꯅꯦꯕ ꯌꯥꯗꯕꯅꯦ ꯍꯥꯏꯗꯤ ꯏꯁꯥ ꯄꯔꯐꯣꯝ ꯇꯧꯕꯅ ꯐꯩ ꯎꯝ
ꯇꯥꯏꯕꯪꯒꯤꯗꯣ ꯃꯥꯒꯤ ꯃꯥ ꯍꯟꯗꯛ ꯁꯦꯃꯤꯅꯥꯔꯒꯤ ꯄ ꯑꯗꯨ ꯁꯦ ꯁꯥꯔꯅ ꯁꯨꯃꯥꯏꯅ ꯍꯥꯏꯕ ꯏꯗ ꯇꯥꯕ ꯈꯔꯗꯣ ꯍꯥꯟꯅ ꯇꯧꯔꯛꯑꯣꯅ ꯍꯥꯏꯔꯛꯑꯦ ꯍꯥꯏꯌꯦꯕꯀꯣ ꯍꯥꯏꯗꯤ ꯃꯥꯏꯁꯤꯁꯨ ꯃꯁꯥꯅ ꯆꯠꯂꯨꯔꯒ ꯇꯥ ꯋꯥꯔꯤ ꯑꯣꯏꯅ ꯈꯣꯝꯕ ꯈꯔꯁꯨ ꯌꯥꯎꯔꯤꯕꯔꯤꯕꯀꯣ ꯑꯗꯨꯗꯗꯃꯅꯁꯔ ꯅ ꯍꯟꯗꯛꯀꯤꯗꯤ ꯂꯥꯏꯔꯤꯛꯇ ꯌꯥꯎꯕ ꯑꯌꯥꯝꯕꯅ ꯑꯣꯏꯅ ꯇꯧ ꯈꯣꯠꯂꯣꯅ ꯍꯥꯏꯌꯦ ꯅꯪ ꯋꯥꯔꯤꯗꯨ ꯑꯗꯨꯃꯥꯏꯅ ꯉꯁꯥꯏ ꯁꯥꯔꯝꯃꯦ ꯑꯗ ꯑꯥꯏꯅ ꯑꯗꯨ ꯑꯗꯨꯁꯨ ꯑꯗꯨꯝ ꯌꯥꯕꯖꯥꯠꯅꯤ ꯑꯅꯧꯕ ꯍꯥꯞꯆꯤꯟꯕ ꯍꯥꯏꯗꯤ ꯋꯥꯔꯤ ꯑꯦꯛꯁꯇ꯭ꯔꯥ ꯑꯣꯏꯅ ꯑꯩꯈꯣꯏꯅ ꯊꯦꯡꯅꯔꯨꯕ ꯃꯤꯅ ꯋꯥꯔꯤ ꯂꯤꯔꯛꯄꯁꯤꯡꯗꯨꯁꯨ ꯍꯥꯞꯄ ꯀꯔꯤꯝ ꯀꯥꯏꯗꯦꯗꯅꯀꯣ ꯑꯥ ꯑꯗꯨꯗꯩꯗꯨꯗ ꯀꯣꯏꯁꯟ ꯌꯥꯝ ꯍꯪꯉꯛꯑꯗꯤꯅ ꯀꯩꯅꯣꯁꯨ ꯈꯠꯂꯤꯕ ꯇꯥꯏꯕꯪꯁꯨ ꯎꯝ
ꯑꯗꯨ ꯑꯗꯨꯅꯦ ꯑꯗꯒꯤ ꯃꯅ ꯎꯝ ꯑꯗꯨꯗ ꯈ꯭ꯋꯥꯏꯗꯒꯤ ꯃꯔꯨ ꯑꯣꯏꯔꯤ ꯁꯦꯆꯦ ꯑꯇꯩꯗꯨ ꯂꯣꯏ ꯇꯣꯛꯈ꯭ꯔꯒꯅꯦ ꯍꯥꯏꯗꯤ ꯑꯩꯈꯣꯏꯒꯤ ꯖꯤꯄꯤꯤꯒꯤ ꯑꯣꯖꯥꯁꯤꯡꯅ ꯌꯦꯜꯂꯛꯄꯗꯤ ꯑꯩꯈꯣꯏ ꯀꯩꯁꯨꯝ ꯀꯃꯥꯏꯅ ꯍꯥꯏꯗꯣꯏꯅꯣ ꯑꯩꯈꯣꯏ ꯐꯠꯇꯅꯕꯗꯤ ꯑꯣꯏꯔꯔꯣꯏꯕ ꯑꯇꯣꯞꯄ ꯑꯣꯖꯥ ꯌꯥꯎꯁꯜꯂꯒ ꯌꯦꯜꯂꯛꯄ ꯗꯅꯦ ꯑꯩꯈꯣꯏꯅ ꯈꯨꯝꯕ ꯉꯝꯍꯧꯗ꯭ꯔꯗꯤ ꯑꯩꯈꯣꯏꯗ ꯅꯠꯇꯅ ꯑꯣꯖꯥꯁꯨ ꯆꯣꯛꯀꯗꯕꯗꯣ ꯑꯗꯨꯗꯨꯒꯤꯅꯦꯕ ꯑꯩꯈꯣꯏꯅ ꯌꯥꯝ ꯄꯥꯈꯠꯂꯤꯁꯤꯅ ꯍꯥꯏꯗꯤ ꯄꯣꯠꯇꯣ ꯌꯥꯝ ꯑꯔꯥꯏꯕꯗ ꯇꯧꯅꯤꯡꯉꯤꯗꯣ ꯂꯥꯏꯕ ꯍꯥꯏꯔꯒꯦ ꯑꯗꯨꯝ ꯑꯩꯈꯣꯏꯅ ꯍꯦꯟꯗꯜ ꯇꯧꯕ ꯍꯦꯟꯗꯜ ꯇꯧꯕ ꯉꯝꯒꯗꯕ ꯄꯣꯠꯇ ꯇꯧꯅꯤꯡꯉꯤꯗꯣ ꯍꯥꯏꯗꯤ ꯌꯥꯝ ꯀꯩꯅꯣ ꯇꯔꯥꯏ ꯇꯔꯥꯏꯕ ꯄꯣꯠꯇꯨꯗ ꯄꯥꯝꯃꯛꯏꯅꯦꯕ ꯑꯗꯣ ꯈꯪꯗꯦ ꯁꯥꯔꯅꯗꯤ ꯌꯥꯗ꯭ꯔꯕꯅꯤꯅꯅꯦ ꯈꯪꯗꯦ ꯍꯧꯖꯤꯛ ꯐꯥꯎꯒꯤꯗꯤ ꯄꯤꯁꯜꯂꯛꯇꯦꯅ ꯍꯥꯏꯌꯦꯕ ꯑꯗꯣ ꯄꯤꯁꯜ ꯇꯝꯗꯤꯌꯥ ꯂꯩꯔꯤꯗꯨꯗꯤ ꯅꯥꯟꯗꯥꯅ ꯑꯗꯨꯗꯨꯅ ꯄꯤꯁꯜꯂꯛꯄꯁꯨ ꯌꯥꯏ ꯑꯗꯨꯒ ꯉꯁꯥꯏ ꯁꯔꯣꯏꯅ ꯍꯥꯏꯕꯗꯣ ꯑꯗꯨꯗꯁꯨ ꯃꯣꯏ ꯍꯥꯏꯗꯤ ꯀꯃꯤꯠꯇꯤ ꯍꯥꯏꯔꯁꯤ ꯁꯤꯕ ꯁꯤꯟ ꯂꯥꯡꯒꯗꯧꯔꯤꯕ ꯀꯃꯤꯇꯤꯗ ꯑꯗꯨꯒꯤ ꯁꯥꯏꯗꯠꯇꯒꯤ ꯍꯥꯏꯔꯤꯁꯤꯁꯨ ꯑꯩꯈꯣꯏ ꯍꯥꯟꯅ ꯃꯤꯡ ꯄꯤꯁꯜꯍꯧꯔꯣ ꯑꯗꯨꯗꯨꯒ ꯃꯤ ꯃꯁꯤꯡ ꯁꯨꯛ ꯌꯥꯝꯅꯤ ꯍꯥꯏꯕꯗꯣ
ꯎꯝ
ꯃꯤ ꯃꯈꯩꯗꯣ ꯂꯤꯃꯤꯠ ꯑꯣꯏꯒꯔ‌ꯦ ꯍꯥꯏ ꯇꯥꯥꯔꯒꯗꯤ ꯑ ꯑꯇꯣꯞꯄꯝ ꯃ ꯍꯣꯏ ꯑꯇꯣꯞꯄ ꯃꯌꯥꯝ ꯄꯤꯁꯜꯂꯨ ꯑꯩꯈꯣꯏꯒꯤ ꯃꯊꯧ ꯇꯥꯗ꯭ꯔꯦꯗꯅ ꯑꯗꯣ ꯍꯥꯏꯕ ꯑꯗꯨꯅꯁꯨ ꯑꯗꯨꯅꯁꯨ ꯆꯨꯝꯕ꯭ꯔꯥꯅ ꯈꯂꯦꯕ ꯑꯗꯣ ꯑꯣꯖꯥ ꯈꯔꯅ ꯑꯃꯨꯛꯀ ꯍꯥꯏꯗꯤ ꯑꯩꯈꯣꯏ ꯉꯥꯛꯇꯪ ꯇꯧꯔꯒ ꯃꯣꯏ ꯑꯇꯣꯞꯄ ꯌꯥꯎꯍꯟꯗ꯭ꯔꯦ ꯆꯪꯉꯛꯑꯀꯥꯟꯗ ꯌꯥꯎ ꯊꯣꯛꯍꯟꯗꯦ ꯍꯥꯏꯕꯒꯤ ꯂꯣꯟ ꯑꯃꯥ ꯑꯃꯨꯛ ꯇꯥꯒꯗ꯭ꯔꯥꯅꯁꯨ ꯍꯥꯏꯗꯤ ꯍꯥꯏꯅꯕ ꯑꯗꯨ ꯐꯅꯌꯥꯝ ꯍꯥꯏꯅꯔꯁꯨ ꯃꯣꯏꯗꯤꯅꯦ ꯑꯩꯈꯣꯏꯒꯤꯗꯤ ꯑꯩꯈꯣꯏꯒꯤ ꯂꯩꯔꯤꯕ ꯒ꯭ꯔꯨꯞꯇꯣ ꯑꯗꯨꯝ ꯌꯥꯝ ꯌꯨꯅꯤꯇꯤ ꯑꯣꯏꯅ ꯂꯩꯇ꯭ꯔꯥꯁꯦ ꯍꯌꯦ ꯈꯔ ꯇꯣꯉꯥꯟ ꯇꯥꯖꯕ ꯍꯥꯏꯦ ꯖꯤꯔꯥ ꯃꯤꯒ ꯄꯨꯟ ꯇꯄ ꯀꯪꯒꯨꯗꯨꯅ ꯗꯔꯖꯒ ꯁꯨ ꯑꯩꯈꯣꯏꯒꯤ ꯃꯔꯛꯇ ꯌꯥꯅ
ꯑꯗꯣ ꯃꯣꯏꯒꯤꯗꯣ ꯑꯩꯅ ꯍꯥꯏꯅꯤꯡꯉꯤꯁꯦ ꯕꯕꯤꯇꯥꯔꯥꯅꯤ ꯃꯣꯏꯒꯤ ꯁꯦꯃꯤꯅꯥꯔ ꯇꯧꯒꯦꯔꯥ ꯑꯃ ꯇꯧꯒꯦꯔꯥ ꯑꯩꯈꯣꯏꯗ ꯀꯩꯝ ꯈꯪꯍꯕ ꯅꯠꯇꯦ ꯅꯠꯇ꯭ꯔꯥ ꯃꯣꯏ ꯊꯣꯛꯄ ꯑꯗꯨꯝ ꯇꯧꯔꯤꯅꯤ ꯃꯣꯏ ꯊꯣꯛꯄ ꯑꯗꯨꯝ ꯄꯥꯔꯝꯃꯤ ꯎ ꯑꯗꯣ ꯅꯍꯥꯟꯗꯣ ꯂꯥꯟꯖꯦꯟꯕꯅ ꯑꯩꯈꯣꯏ ꯒ꯭ꯔꯨꯞꯗꯧꯔꯞ ꯊꯥꯜꯛꯏꯗꯅ ꯑꯗꯨꯁꯨ ꯑꯩꯣꯏ ꯑꯣꯖꯅ ꯅꯣꯇꯤꯁ ꯊꯣꯛꯄ ꯅꯠꯇꯦ ꯑꯣꯖꯥꯅ ꯑꯩꯈꯣꯏꯗꯃꯛꯇ ꯏꯟꯐꯣꯔꯃꯦꯁꯟꯗꯨ ꯄꯤꯔꯛꯅꯕꯅ ꯊꯥꯔꯛꯄꯅꯦꯕ
ꯎꯝ
ꯑꯁꯨꯝ ꯊꯥꯖꯤꯟꯈ꯭ꯔꯦ ꯊꯥꯖꯜꯂ ꯑꯩꯈꯣꯏꯅ ꯈꯜꯂꯦꯕ ꯑꯁ ꯁꯤꯕꯨ ꯃꯣꯏꯅꯁꯨ ꯍꯥꯟꯅ ꯉꯟꯇꯥꯡ ꯈꯪꯗꯣꯛꯈ꯭ꯔꯦ ꯃꯣꯏ ꯃꯌꯥꯝ ꯆꯪꯈ꯭ꯔꯗꯤ ꯑꯩꯈꯣꯏꯕꯨ ꯅꯪ ꯉꯧꯗ꯭ꯔꯗꯤ ꯀꯥꯏꯅꯤꯀꯣ
ꯑꯗꯨ ꯑꯗꯨꯅꯦꯦ ꯆꯦꯟꯕꯗꯨꯁꯨ ꯁꯥꯔꯒꯤ ꯃꯈꯥꯗ ꯇꯧꯔꯒ ꯀꯩꯗꯧꯔꯤꯅꯣ ꯣ ꯃꯥꯅ ꯁꯣꯝꯒꯤ ꯃꯤꯇꯪꯗ
ꯑꯗꯨꯝ ꯂꯩꯕꯅꯦ ꯂꯩꯕꯅꯦ ꯑꯁꯣꯝꯗ ꯌꯥꯔꯣꯏ ꯑꯁꯣꯝꯗ ꯈꯔ ꯇꯧꯔꯦꯃ ꯑꯗꯣ ꯃꯥꯕꯨꯗꯤ ꯄꯥꯕ ꯌꯥꯎꯔꯛꯇꯣꯏ ꯃꯥꯜꯂꯦ
ꯌꯥꯎꯗ ꯌꯥ ꯁꯔꯒꯤ ꯃꯣꯏ ꯃꯔꯤꯃꯛ ꯂꯣꯏ ꯌꯥꯎꯔꯛꯑꯅꯤꯌꯦ ꯁꯔꯒꯤꯗ ꯇꯣꯏꯁꯤ ꯃꯣꯏ ꯃꯔꯤ ꯅꯠꯇ꯭ꯔꯣ
ꯃꯔꯤꯅꯦ ꯑꯃꯗꯤ ꯃꯁꯛ ꯈꯪꯗꯦꯕꯀꯣ ꯑꯅꯤ ꯑꯍꯨꯝ ꯈꯥꯡꯒꯦ ꯠꯇꯅꯥ ꯁꯨꯔꯦꯁꯅꯦ ꯇ ꯀꯃꯒ ꯑꯥ ꯅꯨꯄꯤ ꯑꯃ ꯌꯥꯎꯔꯤꯌꯦ ꯑꯩꯈꯣꯏ ꯅꯪꯅꯁꯨ ꯎꯗ꯭ꯔꯤꯕ ꯑꯩꯈꯣꯏꯅꯁꯨ ꯎꯗ꯭ꯔꯤꯕ
ꯃꯝꯃꯤ ꯀꯩ ꯀꯧꯦ ꯆ
ꯁꯟꯖꯨ ꯁꯟꯖꯨ ꯀꯩ ꯍꯥꯏ ꯀꯩꯅꯣꯝ ꯍꯥꯏꯕꯅꯤ ꯁꯟꯖꯨꯕꯨꯂꯥ ꯍꯥꯏꯕ꯭ꯔꯥ ꯀꯩꯅꯣꯝ ꯍꯥꯏꯕꯅꯤꯅꯦ ꯃꯃꯤꯡ ꯀꯥꯎꯊꯣꯛꯈ꯭ꯔꯦꯅꯦ ꯃꯧꯅꯦ
ꯑꯣ ꯃꯥꯔꯖꯤ ꯁ ꯎꯗꯤꯀ ꯆ
ꯉꯥꯛꯇꯦ ꯁꯨꯡ ꯉꯥꯛ ꯉꯥꯛꯇꯦ ꯑꯩꯈꯣꯏ ꯄꯨꯝꯅꯃꯛꯅꯅꯦ ꯂꯣꯏꯈ꯭ꯔꯀꯥꯟꯗꯅꯦ ꯃꯥꯒꯤ ꯄꯦꯄꯔꯁꯦ ꯅꯣꯡꯃ ꯍꯌꯦꯡꯅꯦ ꯍꯥꯏꯕ ꯀꯥꯟꯗꯨꯗ ꯉꯁꯤ ꯏꯔꯒ ꯉꯁꯤ ꯄꯤꯁꯜꯂꯦ ꯂꯣꯏꯔꯦ ꯑꯁ ꯌꯥꯝ ꯊꯤꯅ ꯅꯩꯕ ꯃꯤꯅꯤꯀꯣ ꯍ
ꯃꯥ ꯌꯥꯝ ꯉꯝꯃꯦ ꯑꯗꯨꯗꯤꯀꯣ ꯄꯋꯥꯔ ꯌꯥꯝ ꯄꯋꯥꯔ ꯌꯥꯝ ꯊꯤꯅ ꯂꯩꯌꯦꯕ
ꯑꯗꯣ ꯅꯪ ꯄꯦꯄꯔ ꯐꯣꯡꯕꯗꯣ ꯃꯦꯟꯗ ꯑꯩꯒꯤꯗꯣ ꯑꯩ ꯍꯟꯗꯛ ꯐꯣꯡꯒꯤꯈꯤꯕꯁꯦ ꯃꯦꯗꯥꯝꯒ ꯄꯨꯟꯅ ꯐꯣꯡꯈꯤꯕꯀꯣ ꯃꯦꯗꯥꯝꯒ ꯃꯤꯡ ꯍꯥꯞꯄꯒ ꯍꯥꯏꯗꯤ ꯑꯩꯈꯣꯏ ꯃꯦꯗꯥꯝꯗꯣ ꯊꯨꯝꯒꯤꯗ ꯄ꯭ꯔꯣꯖꯦꯛ ꯑꯃ ꯇꯧꯔꯤ ꯍꯥꯏꯌꯦꯕꯀꯣ ꯃꯣꯏ ꯄꯨꯟꯅ ꯑꯗꯨꯅ ꯑꯩꯅ ꯇꯣꯉꯥꯟꯅ ꯐꯣꯡꯗꯣꯛꯄ ꯃꯇꯝꯗ ꯍꯥꯏꯗꯤ ꯃꯦꯗꯥꯝ ꯍꯣꯏꯅ ꯇꯧꯔꯤꯕꯅꯤꯅ ꯍꯌꯦꯡ ꯑꯦ ꯀꯩꯅꯣ ꯀꯣꯄꯤ ꯇꯧꯕ ꯃꯥꯅꯤ ꯈꯣꯠꯅꯤ ꯇꯧꯔꯛꯀꯗꯕꯩ ꯁꯔꯨꯛ ꯑꯩꯒꯤ ꯃꯤꯡ ꯍꯥꯞꯄꯧꯔꯣ ꯍꯥꯏꯗꯅ ꯃꯦꯗꯥꯝꯅ ꯍꯥꯞꯄꯜꯂꯛꯑꯦ ꯁꯨꯃꯥꯏꯅ ꯑꯗ ꯊꯨꯝꯗꯨꯁꯨ ꯍꯥꯞꯇꯣꯛꯎꯧꯔꯁꯤ ꯑꯩꯅꯁꯨ ꯇꯧꯔꯤꯕꯅꯤꯅ ꯍꯥꯏꯒꯤ ꯃꯤ ꯒꯤ ꯃꯤꯡꯒ ꯅꯪꯒꯤ ꯃꯤꯡꯒ ꯄꯨꯟꯅ ꯇꯧꯔꯁꯦꯅ ꯇꯧꯈꯤꯌꯦ ꯃꯗꯥꯝꯅꯕꯨꯗꯤ ꯍꯥꯞꯅꯤꯡꯗꯕ ꯑꯗꯣ ꯑꯩꯒꯤ ꯍꯌꯦꯡ ꯁꯣꯛꯇꯅꯕ ꯍꯥꯏꯅꯦ ꯑꯗꯨꯃꯥꯏ ꯍꯥꯞꯄꯦ
ꯑꯩꯈꯣꯏ ꯑꯩꯒꯤꯁꯨ ꯑꯗꯨꯃꯥꯏꯅ ꯃꯦꯗꯝ ꯍꯣꯌꯅ ꯁꯨꯅꯦ ꯍꯥꯏꯗꯤ ꯑꯣꯖꯥ ꯑꯃꯒ ꯐꯖꯅ ꯇꯥꯅꯥꯔꯒꯥ ꯀꯣ ꯍꯥꯟꯅ ꯍꯥꯞꯄꯗꯣ ꯑꯗꯨꯃꯥꯏꯅ ꯄꯥꯝꯕ ꯃꯥꯜꯂꯦꯕ ꯑꯩꯅ ꯑꯍꯥꯟꯕꯒꯤ ꯁꯦꯃꯤꯅꯥꯔꯒꯤ ꯁꯦꯝꯃꯝꯕ ꯄꯦ ꯑꯔꯇꯀꯜ ꯑꯣꯏ ꯁ ꯌꯥꯗꯤ ꯌꯥꯔꯕꯅꯦꯕ ꯑꯗꯨꯗꯣ ꯑꯃꯨꯛ ꯀꯩꯅꯣ ꯇꯧꯅꯤꯡꯗꯦꯗꯅ ꯍꯥꯏꯗꯤ ꯃꯦꯗꯥꯝ ꯍꯣꯏ ꯌꯥꯝ ꯐꯖꯅ ꯀꯨꯝꯅ ꯇꯥꯟꯅꯈꯤꯕ ꯑꯣꯏꯗꯕꯅꯤꯅ ꯑꯥꯔꯇꯤꯀꯜꯗꯨꯗ ꯇꯥꯁꯟꯈ꯭ꯔꯒ ꯁꯣꯏꯕ ꯉꯥꯝꯕ ꯊꯣꯛꯑꯗꯤ ꯑꯗꯨꯒꯨꯝꯕꯒꯤꯁꯨ ꯈꯟꯕ ꯆꯨꯞꯁꯥꯔꯣꯜꯗꯨꯁꯨ ꯌꯥꯝ ꯑꯔꯥꯏꯕ ꯑꯣꯏꯗꯕꯒꯤ ꯎꯝ ꯍꯥꯏꯗꯤ ꯁꯦꯃꯤꯅꯥꯔꯗꯨꯗꯤ ꯑꯃꯔꯣꯝꯗ ꯅꯣꯡꯃ ꯕ ꯈꯟꯅꯔꯅꯤ ꯅꯩꯅꯔꯅꯤ ꯅꯨꯃꯤꯠꯇꯨꯗ ꯑꯩꯈꯣꯏ ꯅꯩꯅꯕ ꯌꯥꯕ ꯈꯕ ꯇꯕ ꯌꯥꯕꯁꯤꯡꯗꯣ ꯑꯗꯨ ꯈꯟꯅꯍꯧꯔꯅꯤꯕ ꯑꯗꯣ ꯑꯥꯔꯇꯤꯀꯜꯗꯗꯤ ꯑꯃꯨꯛ ꯀ ꯃꯦꯝ ꯀꯩꯅꯣ ꯇꯧꯈꯤꯗꯣꯏꯅꯤꯗꯅ
ꯑꯗꯨꯝ ꯇꯥꯔꯒ ꯂꯩꯍꯧꯗꯣꯏꯅꯦ
ꯎꯝ ꯑꯗꯨꯃꯥꯏꯅ ꯑꯣꯏꯕꯅꯤꯅ ꯅꯅꯦꯅꯦ
ꯎꯝ ꯑꯗꯨꯅꯦ ꯃꯊꯪ ꯃꯊꯪ ꯃꯥ ꯃꯌꯥꯝ ꯄꯥꯍꯧ ꯑꯗꯨꯏꯅꯤꯅ ꯍꯌꯦꯡ ꯈꯤꯇꯪ ꯁꯣꯏꯕ꯭ꯔꯥ ꯇꯧꯗꯣꯏꯅꯦ
ꯎꯝ ꯑꯗꯨꯝ ꯄꯨꯈꯠ ꯄꯨꯈꯠꯂꯒꯅꯦ ꯄꯨꯊꯣꯛꯑꯒ ꯑꯁꯣꯏꯕꯗꯣ ꯊꯤꯠꯂ ꯊꯤꯠꯂꯒ ꯇꯥꯑ ꯂꯩꯔꯅꯤꯕ ꯑꯗꯨꯗꯨꯒꯤ ꯆꯤꯆꯦ ꯀꯣꯔꯁ ꯋꯥꯈꯤ ꯀꯣꯔꯁ ꯆꯀꯤ ꯃꯥꯔꯛꯁꯤꯠꯇꯨ ꯂꯧꯊꯣꯛꯎꯕꯁꯦ
ꯂꯧꯊꯣꯛꯑꯦ ꯅꯪ ꯅꯪꯒꯤꯗꯤ
ꯑꯩ ꯂꯧꯗ꯭ꯔꯤꯌꯦ ꯍꯌꯦꯡ ꯍꯪꯆꯤꯠ ꯀꯩꯅꯣ ꯔꯤꯄꯣꯔꯠ ꯁꯝꯃꯤꯠ ꯇꯧꯕꯗꯣ
ꯑꯥ ꯍ ꯂꯧꯊ ꯂꯧ ꯊꯣꯛꯑꯦ ꯀꯩ ꯅꯣꯃꯥ ꯈꯔ ꯀꯩ ꯐꯪꯐꯝ ꯊꯣꯛꯄ ꯈꯔ ꯐꯪꯉꯦ
ꯑꯩ ꯑꯩ ꯑꯗꯨꯗꯣ ꯂꯧꯊꯣꯛꯇ꯭ꯔꯤ
ꯑꯣꯏ ꯅꯣꯏꯗꯤ ꯅꯪꯁꯨ ꯎ ꯅꯪꯁꯨ ꯀꯩꯅꯣ ꯔꯦꯖꯤꯁꯇ꯭ꯔꯦꯁꯟ ꯔꯦꯖꯤꯁꯇ꯭ꯔꯦꯁꯟꯅ ꯀꯩꯅꯣꯗ ꯂꯧꯔꯕꯣꯅ
ꯔꯦꯖꯤꯁꯇ꯭ꯔꯦꯁꯟꯒ ꯏꯊꯤꯀꯦꯜ ꯁꯥꯔ ꯀ꯭ꯂꯤꯌꯥꯔꯦꯟꯁꯀꯗꯣ ꯑꯗꯨꯗꯤ ꯑꯩ ꯅꯍꯥꯟ ꯂꯧꯔꯦꯕ ꯑꯗꯣ ꯑꯩꯅ ꯑꯃꯨꯛ ꯀꯩꯅꯣ ꯆꯠꯄ ꯅꯨꯃꯤꯠꯇꯣ ꯃꯥꯛꯁꯤꯠ ꯂꯧꯒꯦꯅ ꯆꯠꯄ ꯅꯨꯃꯤꯠꯇ ꯗꯥ ꯔꯣꯕꯤꯟꯁꯥꯟ ꯂꯩꯔꯝꯗ꯭ꯔꯦꯕ ꯑꯗꯨ ꯂꯩꯔꯝꯗꯕꯗꯩ ꯑꯗꯨꯝ ꯂꯧꯗꯕꯤ ꯍꯜꯂꯛꯑꯦꯕ ꯑꯗꯨꯗꯣ ꯑꯩꯅ ꯍꯟꯂꯛ ꯆꯠꯄꯗꯗꯤ ꯗꯥ ꯔꯣꯕꯤꯟꯁꯥꯟ ꯂꯧꯔꯒꯦ ꯑꯦ ꯆꯦ ꯑꯗꯨꯒꯅꯦ ꯄꯔꯣꯒ꯭ꯔꯦꯁ ꯔꯤꯄꯣꯔꯠ ꯒꯤ ꯃꯃꯥꯡꯗ ꯐꯣꯝ ꯒꯤ ꯐꯣꯔꯃꯦꯠ ꯑꯃꯥ ꯍꯥꯏꯕꯗꯣ ꯃꯦꯗꯥꯝ ꯅꯥ ꯍꯥꯏ ꯗꯅꯦ ꯀꯩꯅꯣꯗ ꯗꯤ ꯔꯣꯕꯤꯟꯁꯥꯟꯗꯣ ꯃꯉꯣꯟꯗ ꯊꯥꯍꯜꯂꯛꯑꯣ ꯑꯗꯨ ꯑꯗꯨꯒ ꯑꯩꯈꯣꯏꯅ ꯑꯗꯨꯝ ꯆꯤꯟꯊꯣꯛꯆꯔꯦꯗꯅ ꯑꯗꯨꯗꯨꯒ ꯑꯗꯨꯝ ꯊꯥꯖꯤꯟꯈ꯭ꯔꯣꯅ ꯍꯥꯏꯌꯦ ꯍꯥꯏꯗꯤ ꯑꯃꯨꯛꯀ ꯗꯥ ꯔꯣꯟꯕꯤꯟꯁꯥꯟ ꯃꯅꯛꯇꯗꯤ ꯐꯣꯝꯗꯣ ꯂꯣꯏ ꯂꯩꯔꯝꯒꯅꯤ ꯍꯥꯌꯦꯕ ꯑꯗꯣ ꯂꯩꯔꯝꯒꯅꯤ ꯍꯥꯏꯌꯦꯕ ꯑꯗꯨ ꯂꯩꯔꯒꯁꯨ ꯑꯃꯨꯛ ꯂꯧꯕ ꯆꯠꯇꯣꯏ ꯁꯔꯨꯛꯄꯨꯗꯤ ꯍꯜꯂꯣ ꯆꯤꯡꯊꯣꯛꯑꯣ ꯑꯗꯨꯗꯨꯒ ꯑꯃꯨꯛꯇꯪ ꯆꯠꯄꯗꯨꯗ ꯂꯣꯏꯁꯤꯟꯕꯅ ꯐꯔꯦꯗꯅ ꯃꯦꯗꯥꯝ ꯍꯣꯏ ꯁꯥꯏꯟ ꯀꯩꯀꯥ ꯆꯪꯉꯥꯁꯨ
ꯁꯔꯨꯛ ꯑꯥ ꯑꯗꯣ ꯁꯥꯔ ꯀꯩꯅꯣꯅꯗꯤꯅꯦ ꯍꯌꯦꯡ ꯄꯣꯔꯛꯀꯦꯅꯗꯤ ꯍꯥꯏꯕꯅꯦꯕꯀꯣ ꯑꯗꯥ ꯑꯩꯅ ꯄꯨꯔꯛ ꯃꯣ ꯍꯥꯏꯕꯅꯦ
ꯎꯝ ꯑꯗꯨꯃꯥꯏꯅ ꯑꯣꯔꯁꯨ ꯌꯥꯏꯌ° ꯏꯆꯦ
ꯇꯧꯔꯒ ꯄꯨꯟꯅ ꯊꯥꯖꯤꯟꯈ꯭ꯔ ꯂꯣꯏꯔꯦ ꯑꯗꯣ ꯕꯕꯤꯇꯥꯅꯦ ꯑꯩ ꯑꯃꯨꯛ ꯇꯧꯔ ꯀꯦ ꯅꯪ ꯑꯃꯨꯛ ꯇꯧꯔꯛꯑꯣ ꯑꯩ ꯉꯥꯏꯍꯥꯛꯇꯪ ꯑꯝꯇ ꯊꯝꯒꯦꯀꯣ ꯎꯝ ꯎꯝ ꯎꯝ ꯎꯝ ꯎꯝ